ꯇꯥꯏ
ꯑꯣ ꯇꯣ ꯄꯥꯛ ꯆꯠ ꯀꯣꯗ ꯌꯥꯝ ꯅꯣꯛꯉꯤꯉꯦ
ꯑꯩꯗꯤ ꯋꯥꯔꯤ ꯁꯥꯔꯒ ꯂꯩꯕ ꯏꯊꯟꯇ
ꯃꯣꯏꯒꯤ ꯆꯔꯠꯁꯇꯣ
ꯎꯝ
ꯎꯝ ꯏꯂꯦꯕꯟꯗꯒꯤ ꯂꯚꯟꯗꯒꯤ ꯑ ꯁꯔꯚꯤꯁꯇ ꯍꯥꯎꯕꯅꯦꯕ ꯂꯥꯏꯔꯛꯄ ꯃꯇꯝꯗꯤ ꯑꯃ ꯑꯃ ꯑꯃ ꯑꯗꯨꯋꯥꯏꯗ ꯅꯨꯡꯁꯥꯁꯨ ꯀꯟꯂꯦ ꯀꯣ ꯂꯣꯏ ꯂꯣꯏꯁꯤꯜꯂꯛꯑꯦꯕ ꯑꯠ ꯀꯥꯟꯗꯗꯤ ꯅꯨꯡꯁꯥꯁꯨ ꯀꯜꯂꯤꯀꯣ
ꯑꯥ
ꯅꯨꯡꯁꯥꯁꯨ ꯀꯜꯂꯦ ꯍꯤꯜꯁ ꯇꯧꯔꯒ ꯅꯨꯡꯁꯥꯗ ꯂꯥꯞꯅ ꯆꯠ ꯑꯗꯨꯗꯣ ꯌꯥꯝ ꯋꯥꯕꯅꯦ ꯌꯨꯝ ꯍꯂꯛꯑꯗꯤ ꯀꯔꯤꯁꯨ ꯇꯧꯅꯤꯡꯗꯕꯅꯦ
ꯑꯥ ꯃꯤꯗꯤ ꯌꯝꯕ꯭ꯔ
ꯌꯥꯝꯃꯦꯗ ꯍꯣꯏ ꯄ꯭ꯔꯣꯒ꯭ꯔꯥꯝꯒꯨꯝꯕ ꯂꯩ ꯑ ꯍꯥꯏꯗꯤ ꯃꯥꯗꯔꯁ ꯗꯦ ꯐꯥꯗꯔꯁ ꯗꯦꯒꯨꯝꯕ ꯑ ꯂ ꯂꯔꯤ ꯂꯩꯅꯤꯀꯣ ꯃꯤꯗꯣ ꯐꯝꯐꯝꯐꯥꯎ ꯂꯩꯇꯕꯅꯤ
ꯑꯧ
ꯑꯗꯨꯒ ꯆꯔꯁ ꯅꯇ ꯑ ꯃꯌꯥꯏ ꯃꯌꯥꯏꯗ ꯊꯝꯔꯒ ꯑꯗꯨꯝ ꯐꯝꯕꯅꯤ ꯃꯄꯥꯟꯗ ꯐꯥꯎ ꯐꯝꯕꯅꯤ
ꯑꯣ
ꯍꯥꯏꯔꯁꯨ ꯌꯥꯝ ꯆꯥꯎꯕꯁꯨ ꯅꯠꯇꯦꯕ
ꯑꯣ ꯎꯝ ꯑꯗꯨꯕꯨ ꯑꯗꯨꯝ ꯌꯦꯡꯕꯗꯗꯤ ꯆꯥꯎꯕ ꯃꯥꯜꯂꯦꯀꯣ
ꯑꯗꯨꯝ ꯆꯥꯎꯕꯗꯤ ꯆꯥꯎꯋꯦ ꯑꯗꯨ ꯑꯣꯏꯔꯁꯨ ꯏꯝꯐꯥꯜꯗꯁꯨ ꯃꯤ ꯃꯤꯌꯥꯝ ꯃꯤ ꯑꯃ ꯑꯃ ꯂꯩꯉꯤꯗꯅ
ꯎꯝ
ꯑꯗ
ꯑꯗ ꯁꯤ ꯇꯝꯄꯥꯛꯁꯤꯗꯤ ꯑꯩꯈꯣꯏꯒꯤ ꯃꯤꯁꯨ ꯌꯥꯝ ꯂꯥꯏꯕꯒꯤꯀꯣ
ꯍꯣꯏ
ꯑ ꯑꯣꯏ ꯇꯒꯜ ꯑꯣ
ꯑꯗꯨꯒ ꯇꯔꯨꯟꯗꯤ ꯑꯗꯨꯝ ꯂꯩꯀꯥꯏ ꯂꯩꯀꯥꯏ ꯃꯣꯏꯒꯤ ꯆꯔꯆ ꯂꯥꯛꯌꯦ ꯑꯗꯨ ꯑꯣꯏꯔꯁꯨ ꯑꯃꯝꯕ ꯑꯗꯨꯗ ꯀꯥꯕꯅꯦꯕ
ꯑꯣ ꯑꯣ ꯑꯗꯨꯕꯨ ꯑꯗꯨꯝ ꯅꯨꯡꯉꯥꯏꯒꯗꯧ ꯃꯥꯂꯦꯗ
ꯅꯨꯡꯉꯥꯏꯕꯗꯤ ꯅꯨꯡꯉꯥꯏꯌꯦ ꯑ ꯁꯔꯃꯟ ꯁꯦ ꯌꯥꯝ ꯅꯨꯡꯉꯥꯏꯌꯦꯕ ꯑꯗꯨꯒꯤ
ꯎꯝ
ꯃꯥꯅ ꯋꯥꯔꯤ ꯂꯤꯕꯗꯣ ꯍꯣꯔꯌꯦꯟ ꯇꯥꯕ ꯅꯨꯡꯉꯥꯏꯕꯅꯦ
ꯎꯝ ꯑꯗꯨꯅ‌ꯦ
ꯆꯔꯁ ꯀꯥ ꯆꯔꯁ ꯀꯥꯗ꯭ꯔꯁꯨꯀꯣ ꯃꯥꯒꯤ ꯋꯥꯔꯤꯗꯣ ꯑꯗꯨꯝ ꯑꯥ ꯅꯨꯡꯊꯤꯟꯗꯒꯨꯝꯕ ꯊꯣꯛꯄꯅꯦꯕ
ꯎꯝ
ꯑꯗꯨ ꯑꯗꯨꯝ ꯇꯥꯔꯒ ꯂꯩꯗꯨꯅꯤ ꯃꯥꯒꯤ
ꯎꯝ ꯑꯗꯨꯅꯦ ꯑꯩꯁꯨ ꯑꯗꯨꯝ ꯇꯥ ꯇꯥꯕꯅꯦ ꯃꯔꯛ ꯃꯔꯛꯇ ꯑꯩ ꯑꯥꯗ ꯂꯩꯕ ꯃꯇꯝꯗꯁꯨ ꯀꯣ ꯑꯩꯈꯣꯏꯗꯤ ꯑꯁꯤꯒꯨꯝꯕ ꯋꯥꯔꯤꯁꯦ ꯆꯍꯤ ꯆꯍꯤꯗ ꯑꯗꯨꯝ ꯄꯥ ꯎꯝ ꯇꯥꯕ ꯐꯪꯗꯦ ꯑꯩꯈꯣꯏꯗꯗꯤ ꯑꯗꯨꯃꯥꯏꯅ ꯆꯔꯆꯁꯨ ꯆꯠꯇꯕꯅꯤꯅꯀꯣ ꯑꯣꯀꯦ ꯎꯝ ꯑꯗꯨ ꯅꯠꯇꯒꯂꯑꯦ ꯁꯨꯇꯤ ꯁꯨꯇꯤ ꯃꯇꯝ ꯈꯛꯇꯅ ꯆꯔꯆ ꯀꯥꯕ ꯐꯪꯉꯤꯅ ꯑꯩꯈꯣꯏꯗꯤ
ꯆꯔꯁ ꯁꯤ ꯀꯥꯌ‌ꯦ ꯀꯥꯕꯗꯤ ꯀꯥꯌ‌ꯦꯗ
ꯎꯝ
ꯊꯥ ꯑꯃꯗ ꯑꯗꯨꯝ ꯁꯟꯗꯦ ꯑꯥ ꯑꯅꯤ꯫ ꯑꯅꯤꯗꯤ ꯆꯠꯄꯅꯦꯕ
ꯎꯝ ꯑꯗꯨꯕꯨ ꯀꯩꯅꯣ ꯑꯩꯈꯣꯏ ꯎꯝ ꯍꯞꯇꯥ ꯑꯃꯗ ꯅꯨꯃꯤꯠ ꯑꯃꯒꯨꯝꯕꯗꯤ ꯑꯗꯨꯝ ꯆꯔ ꯆꯠꯄꯗꯨꯣ ꯐꯥꯕꯅꯤ ꯍꯥꯏꯕꯗꯤ
ꯍꯣꯏ
ꯍꯞꯇꯥꯗ ꯑꯩꯈꯣꯏ ꯀꯔꯤꯝꯇ ꯎ ꯇꯧꯗꯅ ꯂꯥꯛꯄ ꯀꯞꯄꯗꯣ ꯑꯗꯣ ꯁꯟꯗꯦ ꯑꯃꯈꯛ ꯅꯨꯃꯤꯠ ꯍꯞꯇꯥꯗ ꯅꯨꯃꯤꯠ ꯑꯃꯈꯛꯒꯨꯝꯕꯗꯤ ꯑꯗꯨꯃꯥꯏꯅ ꯇꯧꯗ꯭ꯔꯗꯤ ꯑꯩꯈꯣꯏꯒꯤ ꯄꯨꯟꯁꯤꯁꯦ ꯃꯥꯡꯗꯣꯏꯅꯤ꯫
ꯍꯣꯏ ꯆꯨꯝꯃꯦ꯫ ꯃꯣꯏꯒꯤ ꯆꯥꯔꯇꯤ ꯐꯥꯕ ꯍꯥꯏꯔꯤꯁꯦ ꯐꯤꯔꯣꯜꯒꯨꯝꯕ ꯗꯣ ꯌꯥꯝ ꯀꯔꯤ ꯍꯥꯏꯁꯦ ꯌꯥꯝ ꯐꯦꯁꯟ ꯑꯣꯏꯕꯗꯤ ꯂꯩꯇꯦꯕ ꯑꯗꯨꯝ ꯅꯨꯡꯉꯥꯏꯌꯦꯕ ꯑꯩꯈꯣꯏꯒ ꯑꯗꯨꯝ ꯆꯞ ꯃꯥꯟꯅꯕꯒꯤꯀꯣ ꯐꯅ‌ꯦꯛ ꯉꯥꯛ ꯁꯦꯠꯄꯒꯤ ꯐꯅꯦꯛ ꯅꯠꯇꯕꯁꯨ ꯑꯗꯨꯝ ꯌꯥꯎꯕꯗꯤ ꯌꯥꯎꯋꯦ ꯑꯗꯨ ꯑꯣꯏꯔꯁꯨ ꯑꯅꯝꯕ ꯑꯗꯨꯝ ꯐꯅꯦꯛ ꯑꯣꯏꯅ ꯁꯦꯠꯂꯦꯕ
ꯎꯝ ꯑꯣ
ꯑꯗꯨꯅꯤ꯫ ꯗꯤ ꯅꯨꯡꯉꯥꯏꯌꯦ ꯐꯤꯔꯣꯜꯒꯤ ꯁꯥꯏꯠꯇ ꯍꯥꯏꯔꯗꯤ
ꯑꯥ ꯑꯗꯨꯝ ꯐ‌ꯦꯁꯟ ꯌꯥꯝ ꯇꯥꯎꯗꯕꯗꯣ ꯑꯗꯨꯝ ꯅꯨꯡꯉꯥꯏꯒꯅꯤ꯫
ꯅꯨꯡꯉꯥꯏꯕꯅ‌ꯦ꯫ ꯂꯝꯕꯤꯒꯤ ꯋꯥꯔꯤꯅꯦ ꯍꯧꯖꯤꯛꯁꯦ ꯃꯣꯏꯒꯤ ꯂꯝ ꯏꯗꯤ ꯑꯥ ꯐꯠꯇꯕꯅꯦ꯫
ꯑꯥ ꯂꯝꯕꯤ ꯐꯥꯔꯗꯤ ꯑꯗꯨꯝ ꯆꯠꯄ ꯅꯨꯡꯉꯥꯏꯅꯤꯀꯣ
ꯍꯣꯏ ꯈꯔ ꯂꯥꯛꯄꯁꯨ ꯑꯗꯨꯝ ꯂꯝꯕꯤ ꯐꯥꯔꯗꯤ ꯆꯠꯄꯁꯨ ꯑꯗꯨ ꯅꯨꯡꯉꯥꯏꯅ
ꯑꯃ
ꯑ ꯋꯥꯁꯨ ꯋꯥꯔꯁꯨ ꯈꯔꯗꯤ ꯅꯨꯡꯉꯥꯏꯗꯅ
ꯎꯝ
ꯎꯝ
ꯃ ꯑꯗꯨ ꯑꯁ ꯂ ꯄꯞ ꯂꯁ ꯎꯝ ꯂꯝꯕꯤꯗꯣ ꯐꯠꯇꯕ ꯅꯨꯡꯁꯥꯒ
ꯑꯣ ꯑꯗꯣꯀꯣ ꯅꯈꯣꯏꯅ ꯍꯧꯖꯤꯛ ꯂꯕ ꯌꯨꯝꯗꯣ
ꯎꯝ
ꯔꯨꯝ ꯀꯥ ꯍꯥꯡꯕ ꯂꯩꯕ꯭ꯔꯥ?
ꯂꯩꯪ ꯑꯃ
ꯑꯃ ꯈꯛꯇ
ꯑꯃ ꯈꯛꯇ ꯍꯣꯏ ꯑꯃ ꯆꯥ ꯂꯥꯛꯌꯦꯦ ꯑꯗꯣ ꯑꯗꯨꯗꯤ ꯌꯥꯝ ꯐꯠꯇꯦꯕ
ꯎꯝ
ꯁꯤꯅ ꯁꯤꯁꯨ ꯆꯥꯉꯛꯑꯦ ꯍꯥꯏꯅꯤ ꯑꯗꯨꯒ ꯋꯥꯔꯃꯤꯌꯥꯡꯗꯣ ꯂꯣꯏ ꯊꯣꯛꯈ꯭ꯔꯤꯕ
ꯑꯥ ꯑꯥ
ꯑꯗꯨꯒꯤ ꯂꯥꯏꯕ ꯅꯨꯡꯉꯥꯏꯔꯦ ꯑꯗꯨꯗꯤ ꯑꯗꯣ ꯑꯃꯥꯡꯕꯗꯤ ꯈꯔ ꯆꯥꯎꯕꯀꯣ ꯑꯗꯨꯗꯒꯤ ꯈꯔ ꯆꯥꯕ ꯂꯩꯌꯦ
ꯎꯝ ꯑꯗꯣ ꯅꯈꯣꯏ ꯈꯨꯟꯗꯪ ꯏꯁꯤꯡ ꯐꯥꯕꯔꯥ
ꯁ ꯌꯥꯝ ꯐꯠꯇꯦꯗ ꯌꯥꯝ ꯐꯥꯕꯁꯨ ꯅꯠꯇꯦ ꯌꯥꯝ ꯐꯠꯇꯕꯁꯨ ꯅꯠꯇꯦ ꯑꯗꯨꯝ ꯃꯔꯥꯡ ꯀꯇ ꯏꯁꯤꯡ ꯑ ꯒꯣꯔꯃꯦꯟꯅ ꯄꯤꯔꯛꯄ ꯏꯁꯤꯡ ꯂꯩꯥꯏꯗꯨꯅ ꯊꯥ ꯊꯥ ꯁꯥꯗ꯭ꯔꯤꯗ ꯑꯗꯨꯏꯗꯤ ꯏꯁꯤꯡꯗꯨꯅꯦꯕ ꯣ ꯂꯥꯛꯇꯕꯅꯤ ꯂꯥꯛꯌꯦꯦꯕ ꯑꯗꯨꯒꯤ
ꯑꯥ
ꯈ꯭ꯔꯗꯤ ꯑꯗꯨꯝ ꯅꯨꯃꯤꯠ ꯃ ꯑꯅꯤ ꯑꯍꯨꯝ ꯂꯥꯛꯇꯕꯒꯤ ꯈꯔ ꯋꯥꯔꯦꯕ ꯑꯩꯈꯣꯏꯁꯦ
ꯑꯣ
ꯑꯩꯈꯣꯏ ꯑꯩꯈꯣꯏꯒꯤ ꯃꯐꯝꯗ ꯂꯩꯔꯅꯤꯀꯣ ꯅꯣꯏ ꯁꯦ ꯁꯦꯟꯗ꯭ꯔꯦꯨꯝꯕꯗꯤ ꯂꯩꯔꯣꯏ
ꯑ
ꯅꯣꯏ ꯄꯤꯕꯅꯦ ꯇꯦꯞꯀꯤ ꯇꯦꯞ ꯉꯥꯛꯛꯇ ꯄꯥꯏꯕꯒꯤꯀꯣ
ꯑ ꯎꯝ ꯅꯈꯣꯏꯒꯤꯗꯣ ꯂꯤꯁꯤꯡ ꯑꯍꯨꯝ꯭ꯔꯥ
ꯂꯤꯁꯤꯡ ꯑꯍꯨꯝꯅ ꯆꯥꯝꯃꯉꯥ
ꯑꯣ ꯑꯣ
ꯆꯥꯝꯃꯉꯥꯗꯨꯅ ꯏꯁꯤꯡ ꯆꯠꯄ ꯀꯣ
ꯑꯣ
ꯂꯤꯁꯤꯡꯒꯤ ꯀꯥꯎꯟꯗꯥꯎꯅꯤ ꯑꯗꯨꯒ ꯂꯤꯁꯤꯡ ꯏꯁꯤꯡ ꯑꯍꯨꯝꯗꯨꯗ ꯔꯦꯟ ꯐꯣꯏꯕ
ꯑꯣ ꯔꯦꯟꯁꯤ ꯌꯥꯝ ꯇꯥꯥꯟꯅꯤꯀꯣ
ꯑꯍꯥꯡꯕꯅꯦ ꯍꯣꯏ
ꯀꯥ ꯑꯃꯒꯤ ꯂꯤꯁꯤꯡ ꯑꯍꯨꯝ ꯇꯥꯎꯕꯁꯤꯗꯤ ꯍꯦꯟ ꯃꯥꯜꯂꯤ
ꯑꯁꯤꯗꯗꯤ ꯈꯔ ꯍꯣꯡꯕ ꯇꯥꯔꯦ ꯑꯩꯈꯣꯏꯒꯤ ꯀꯥꯁꯦ
ꯑꯣ
ꯑꯣ ꯁꯤꯁꯦ ꯌꯥꯝ ꯄꯩꯁꯥ ꯌꯥꯝ ꯂꯥꯎꯒꯅꯤ ꯎꯝ ꯕꯖꯥꯔꯗꯒꯨꯝꯕ ꯑꯣꯏꯔꯗꯤ
ꯑꯣ
ꯑꯗꯣ ꯃꯥꯏꯒꯤꯅꯤꯀꯣ ꯃꯥꯏꯗꯤ ꯑꯗꯨꯝ ꯑꯩꯈꯣꯏꯒꯤ ꯃꯤꯇꯥꯔ ꯕꯣꯛꯁ ꯑꯂꯥꯛ ꯂꯩꯒꯅꯤ ꯃꯁꯥ ꯃꯁꯥ ꯂꯥꯛꯑꯅꯤꯀꯣ
ꯑꯣ
ꯊꯥ ꯑꯃꯗ ꯑꯩꯈꯣꯏꯅ ꯕꯣꯏꯂꯔ ꯑꯗꯨꯗ ꯄꯥꯏꯗ꯭ꯔꯗꯤ ꯎꯝꯃ ꯆꯥꯝꯃꯒꯨꯝꯕ ꯁ ꯂꯧꯕꯅꯦ
ꯑ ꯎ ꯑꯗꯣ ꯎꯝ ꯑ ꯑꯗꯨꯋꯥꯏꯗꯗꯤ ꯄꯤ ꯖꯤꯒꯨꯝꯕ ꯂꯩꯇ꯭ꯔꯦ ꯂꯩ꯭ꯔꯥ ꯂꯩꯇꯕ꯭ꯔꯥ ꯀꯣ
ꯈꯪꯗꯦ ꯑꯩꯕꯨꯗꯤ ꯈꯪꯗꯦ ꯅꯍꯥꯟꯗꯤ ꯑꯩꯈꯣꯏꯒꯤ ꯌꯨꯝꯗ ꯎꯝ ꯑꯩꯒꯤ ꯌꯨꯝ ꯎ ꯃꯅꯨꯡꯗꯀꯣ ꯍꯥꯏꯗꯤ ꯒꯦꯠ ꯃꯅꯨꯡꯗꯁꯦ ꯎꯝ ꯏꯃꯨꯡ ꯑ ꯂꯥꯛꯏꯕ ꯏꯃꯨꯡ ꯑꯃꯒꯤ ꯌꯨꯝꯁꯦ ꯅꯍꯥꯟ ꯗꯤ ꯍꯣꯁꯇꯦꯜ ꯍꯣꯁꯇꯦꯜ ꯍꯥꯡꯕꯅꯤ ꯍꯥꯏꯌꯦꯦ ꯍꯧꯖꯤꯛꯀꯥꯟꯗꯤ ꯔꯦꯟ ꯑꯣꯏꯅ ꯄꯤꯊꯣꯛꯄ
ꯑ
ꯍꯣꯁꯇꯦꯜ ꯑꯣꯏꯅꯀꯣ ꯍꯥꯏꯩꯅ ꯂꯩꯕꯅꯤ ꯍꯥꯏꯌꯦ ꯑꯗꯣ ꯃꯤ ꯌꯥꯝꯗꯕꯒꯤ ꯑꯗꯨꯝ ꯃꯣꯏꯁꯦ ꯌꯦꯟ ꯑꯣꯏꯅ ꯄꯤꯊꯣꯔꯄ ꯃꯥꯜꯂꯤ
ꯎꯝ
ꯏꯍꯨ ꯈꯥꯡꯉꯤꯗꯅ ꯂꯤꯟꯗꯣ ꯑꯗꯨ ꯑꯗꯨ ꯐꯤꯂꯝꯗ ꯍꯤꯔꯟ ꯍꯥꯏꯕ ꯃꯐꯥꯝꯗꯨꯅꯦ ꯍꯥꯏꯌꯦ
ꯑꯣ ꯑꯣ
ꯁꯝꯇꯦ
ꯔꯤꯝꯐꯩꯒꯤ ꯍꯣꯁꯇꯦꯜꯗꯣ
ꯍ
ꯍꯥ ꯍꯥ ꯍꯥ ꯍꯥ ꯍꯥ ꯍꯥ ꯍꯥ ꯑꯗꯨꯗꯤ ꯑꯗꯨꯝ ꯌꯥꯏꯌꯦ ꯌꯨꯝꯗꯤ
ꯑꯩ ꯑꯩꯒꯤ ꯑꯩꯒꯤ ꯑꯩꯒꯤ ꯕꯤꯜꯗꯤꯡ ꯃꯅꯥꯛꯇꯅꯦꯕ ꯑꯩ ꯑꯩꯈꯣꯏꯒꯤꯗꯤ ꯅꯠꯇ
ꯑꯗꯣ ꯒꯦꯠ ꯒꯦꯠ ꯑꯩꯈꯣꯏꯁꯦ ꯃꯣꯏꯒꯤ ꯑꯣꯅꯔ ꯑꯩꯈꯣꯏꯒꯤ ꯑꯣꯅꯔꯒ ꯃꯣꯏꯒꯤ ꯑꯣꯅꯔꯁꯦ ꯀꯥꯖꯤꯟ ꯑꯣꯏꯕ ꯌꯥꯏꯌꯦ
ꯑꯣ ꯑꯣ ꯎꯝ ꯑꯗꯣ ꯅꯈꯣꯏꯗꯤ ꯑꯗꯨꯃꯥꯏꯅ ꯆꯠ ꯆꯠꯊꯣꯛ ꯆꯠꯁꯤꯟ ꯇꯧꯕꯗ ꯑꯦꯛꯇꯔ ꯑꯦꯛꯇ꯭ꯔꯦꯁꯀꯨꯝꯕꯗ ꯎꯅꯕ꯭ꯔꯥ
ꯍꯣꯏ ꯃꯔꯛ ꯑꯗꯨ ꯎꯔꯥꯏ
ꯑꯩꯗꯤ ꯑꯩꯗꯤ ꯌꯦꯡ ꯌꯦꯡꯅꯤꯡꯉꯦ
ꯏꯁ ꯑ ꯀꯟꯕ꯭ꯔꯥ ꯑꯩꯈꯣꯏ ꯔꯣꯡꯃꯩꯒꯤ ꯅꯨꯄꯥ ꯃꯆꯥ ꯑ ꯑꯍꯥꯟꯕ ꯕꯠ ꯊꯤꯕ ꯅꯥꯝꯅ ꯍꯦꯔꯤꯟ ꯍꯦꯔꯤꯟꯒꯤ ꯃꯄꯥ ꯑꯣꯏꯕꯗꯣ ꯃꯆꯥ ꯏꯪꯂꯤꯁ ꯉꯥꯡꯅꯒ
ꯑꯥ ꯑꯥ ꯑꯥ
ꯑꯗꯨ ꯅꯨꯄꯥꯁꯨ ꯂꯩꯕꯅꯦ ꯑꯩꯈꯣꯏ ꯈ ꯅꯥꯛꯑꯦ
ꯑꯗꯨꯝ ꯎꯕ꯭ꯔꯥ
ꯎꯕꯅꯦ ꯑꯃꯨꯔꯛ
ꯑ
ꯍꯣꯏ ꯉꯍꯥꯛ ꯏꯃꯥꯟꯅꯨꯕꯤ ꯎ ꯀꯩꯅꯣ ꯄꯥꯏꯕꯤꯗꯣ ꯃꯣꯏꯒꯤ ꯂꯩꯀꯥꯏꯒ ꯆꯞ ꯃꯥꯟꯅꯅꯕꯅꯦꯕ
ꯑꯣ
ꯑꯗꯨꯒ ꯃꯣꯏꯒꯤ ꯂꯩꯀꯥꯏꯗ ꯂꯨꯕꯅ ꯈꯪꯉꯤꯗꯅꯥ ꯂꯨꯕꯅ
ꯑꯣ ꯑꯣ
ꯑꯗꯣ ꯑꯗꯨ ꯅꯨꯄꯤꯁꯨ
ꯎꯝ
ꯅꯪ ꯎ ꯀꯆꯥꯡ ꯀꯛꯆꯥꯡ ꯊꯥꯏꯕꯨ ꯑ ꯑꯁꯦꯡꯕꯗ ꯎꯕ꯭ꯔꯥ
ꯎꯈ꯭ꯔꯦ
ꯎꯈ꯭ꯔꯦ
ꯑꯝ ꯑꯩꯈꯣꯏ ꯑꯩꯈꯣꯏꯗꯁꯨ ꯇꯣꯏꯅ ꯂꯥꯛꯑꯦꯅ ꯃꯥꯗꯤ
ꯑꯣꯍꯣ ꯅꯍꯥꯟ ꯀꯣ ꯑꯩꯈꯣꯏ ꯑ ꯃꯆꯦ ꯑꯃ ꯕꯖꯥꯔꯗ ꯂꯩꯕꯗꯣ
ꯎꯝ
ꯍꯣꯏ ꯅꯍꯥꯟ ꯎꯋꯦ ꯎꯋꯦꯕ ꯎꯕ ꯃꯇꯝꯗ ꯃꯥꯅ ꯐꯣꯇꯣ ꯀꯥꯞꯁꯦ ꯍꯥꯏꯔꯒ ꯂꯝꯕꯤꯗ ꯂꯦꯕ ꯔꯒ ꯂꯩꯕꯗꯣ ꯑꯩꯈꯣꯏꯅꯦ ꯑꯗꯨꯁꯨ ꯈꯆꯥꯡ ꯊꯥꯏꯕꯨꯅꯦ
ꯅꯆꯦ
ꯅ ꯇ ꯅꯆꯦ ꯍꯥꯏꯕ ꯅ
ꯑꯣ ꯑꯣ ꯑꯣ ꯑꯣ ꯑꯣ
ꯑꯣꯏꯗꯣ
ꯑꯣ ꯑꯗꯨꯅ ꯑꯗꯨ ꯅꯨꯄꯥꯇꯣꯒꯄꯠꯇꯣꯗ ꯀꯝꯃꯤꯟꯅꯕ
ꯀꯝꯃꯤꯟꯅꯕ ꯅꯠꯇꯦ ꯑꯩꯈꯣꯏꯗꯤ ꯑꯥꯗ ꯂꯩ ꯑꯗꯨ ꯑꯣꯏꯔꯁꯨ ꯖꯨꯝ ꯇꯧꯔ ꯀꯥꯞꯆꯩ ꯍꯥꯏꯕꯣ
ꯑ
ꯐꯥꯔ ꯁꯨꯒꯗ꯭ꯔꯁꯨ ꯑꯦꯛꯇꯔꯅꯤꯅ
ꯎꯝ ꯍꯣꯏ ꯑꯩ ꯍꯦꯛꯇ ꯍꯔꯝꯃꯦ ꯌꯥꯝ ꯎꯈ꯭ꯔꯦꯁꯦꯡꯕꯗ
ꯑꯣ ꯑꯩꯗꯤ ꯎꯝ ꯈꯨꯣꯀꯨ ꯨꯀꯨꯒꯨꯝꯕꯗꯤ ꯎ
ꯈꯣ ꯝꯕ
ꯈꯣꯈꯣ ꯈꯣꯀꯣꯒ ꯑꯁꯤ ꯎꯝ ꯖꯣꯅꯤ ꯍꯥꯏꯕ
ꯖꯣꯅꯤ
ꯑꯦ ꯖꯣꯅꯤ ꯅꯠꯇꯦ ꯑꯁꯤ ꯚꯦꯠ ꯌꯥꯝ ꯑꯦ ꯚꯦꯠꯁꯨ ꯅꯠꯇꯦ ꯑꯗꯨꯝ ꯄꯥꯛꯇꯤ ꯖꯣꯅꯤ ꯑꯣꯏ ꯖꯣꯅꯤ ꯖꯅꯤꯕꯨꯁꯨ ꯎꯈ꯭ꯔꯦ
ꯑꯩꯗꯤ ꯍꯣꯏ ꯎꯈ꯭ꯔꯦꯗ
ꯕꯨꯂꯦꯠ ꯕꯨꯂꯦꯠ ꯍꯥꯏꯕ ꯅꯨꯄꯥꯗꯣ ꯀꯣꯝꯕ ꯅꯨꯄꯥꯗꯣ ꯑꯁꯦꯡꯕ ꯌꯥꯝꯖꯥꯏꯩꯌꯦ ꯅꯨꯄꯥꯗꯣ ꯁꯦꯡꯕꯗꯤ ꯌꯥꯝ ꯐꯖꯩꯌꯦ ꯑꯣꯏꯅ